ꯄ꯭ꯔꯣ ꯀꯒꯦ ꯀꯩꯗ
ꯑꯩ ꯁꯨꯝ ꯂꯩꯔꯤ ꯁꯨꯝ ꯂꯩꯔꯤ ꯁꯨꯝ ꯂꯩꯔꯤꯕ
ꯑꯣ ꯍꯣ ꯑꯣꯀꯤꯡ ꯅꯨꯡꯝ ꯆꯠꯇ꯭ꯔꯕꯣ
ꯋꯀꯤꯡ ꯆꯠꯇ꯭ꯔꯦ
ꯁꯠꯇ꯭ꯔꯦ
ꯋꯥꯀꯤꯡ ꯆꯠꯇ꯭ꯔꯦ
ꯍꯂꯠ ꯂꯩꯕ꯭ꯔꯣ ꯀꯃꯥꯏꯅ ꯇ
ꯌꯨꯝꯗ ꯑꯗꯨꯝ ꯂꯩꯔꯦꯗ ꯌꯥꯗ꯭ꯔꯦ ꯏꯁꯥꯁꯦ ꯈꯔ ꯍꯟꯗꯛꯁꯦ ꯅꯥꯗꯅꯅꯦ
ꯎ
ꯊꯕꯛ ꯈꯣꯇꯣꯛꯄ ꯉꯝꯗ꯭ꯔꯦ
ꯀꯃꯥꯏ ꯀꯃꯥꯏ ꯇꯧꯔꯤꯒꯦ
ꯉ ꯁꯤ ꯉꯁꯤ ꯌꯨꯝꯗꯕ
ꯂꯩ
ꯌ ꯔꯦꯁ ꯇꯧꯕꯅ ꯐꯔꯦꯗ ꯅꯠꯇ꯭ꯔꯣ
ꯎꯝ
ꯎꯝ ꯀꯣ
ꯑꯗꯒꯤꯅꯦ
ꯑꯣ
ꯎꯝ
ꯑꯣ
ꯔ꯭ꯔꯣꯗꯤ ꯍꯥꯦ
ꯅꯣꯅꯦ ꯈꯪꯕ꯭ꯔꯥ ꯍꯣꯏ ꯂꯩꯈꯪꯕꯅꯦꯗꯣ ꯇꯥꯔꯣ ꯕ꯭ꯔ